ꯇꯥꯕ
ꯄ
ꯎꯝ
ꯁꯤ ꯇꯧꯋꯦ ꯍꯥꯏꯕ꯭ꯔꯣ
ꯑꯁ ꯃꯥ ꯄꯈꯠꯇꯗ ꯀꯩꯅꯣꯅ ꯗꯥꯥꯃ ꯄꯈꯠꯇ ꯃꯤꯅ ꯊꯕ ꯇ꯭ꯔꯥ ꯄꯪꯒꯥꯥ ꯇꯔꯛ ꯀꯅ ꯍꯥꯏꯕꯨ
ꯑꯦ ꯑꯩꯕꯨ ꯋꯥ ꯀꯨꯝ
ꯀꯕꯤ
ꯑꯗꯨ ꯅꯨꯄꯥꯁꯨ ꯃꯀꯣꯛ ꯈꯔ ꯆꯥꯛꯅꯦ ꯑꯩꯕꯨ ꯑꯃꯨꯛꯀ ꯈꯨꯝꯕ ꯑꯃꯨꯛꯀ ꯈꯨꯝꯗꯕ ꯇꯧꯔ ꯂꯩꯕꯅꯦ
ꯎꯝ ꯁꯤ ꯇꯃꯒ
ꯍꯣꯏ
ꯍꯧꯖꯤꯛ ꯐꯥꯎ ꯍꯥꯏꯔꯒ ꯂꯩꯔꯨꯕ꯭ꯔꯥ ꯅꯪꯕꯨ
ꯌꯨꯝꯅ ꯅꯍꯥꯟꯗ ꯑꯩꯁꯦ ꯃꯄꯥꯟꯗ ꯊꯕꯛ ꯇꯧꯕ ꯆꯠꯊꯣꯛꯈꯤꯕ ꯅ ꯁꯤꯝꯒ ꯑꯃꯝꯕ ꯍ ꯇꯥꯖꯅ ꯐꯣꯟ ꯂ ꯂꯩꯒꯅꯤꯅꯦ ꯑꯃꯛ ꯀꯣ
ꯑ
ꯂꯥꯏꯔꯑꯣ ꯄꯥꯟ ꯇꯥꯕ꯭ꯔꯣ
ꯑꯥ ꯇꯥꯏꯌꯦ ꯇꯥꯏꯌꯦ
ꯂꯩꯕ ꯀꯥꯟꯗ ꯎꯝ ꯄꯥꯏꯗꯤ ꯀꯔꯤ ꯇꯧꯕꯒꯤꯔꯣ ꯎꯨꯡꯑꯒ ꯂꯩꯕꯁꯦ ꯁꯨꯃꯥꯏꯅ ꯍꯪꯉꯦ ꯍꯥꯏꯌꯦ ꯗꯁꯒ ꯃꯥꯒꯤ ꯅꯨꯄꯥꯅ ꯆꯦꯜꯂꯁꯤ ꯍꯥꯏꯕꯒꯤ ꯍꯥꯏꯕꯤꯕꯒꯤꯅꯦꯅ ꯁꯨꯃꯥꯏꯅ ꯍꯥꯏꯌ‌ꯦ ꯗꯥ ꯑꯃꯔꯗꫭ ꯑꯩꯋꯥ ꯁꯨꯝ ꯈꯨꯝ ꯈꯨꯝꯗꯕ ꯋꯥꯅꯤꯗ
ꯎꯝ
ꯑꯩꯗꯤ ꯈꯪꯗꯦꯕ ꯊ ꯀꯩꯌꯦ ꯇ ꯋꯥꯁꯨ ꯐꯖꯅ ꯍꯥꯏꯗꯦ ꯀꯔꯤ ꯇꯧꯕ ꯀꯔꯤ ꯂꯩꯕꯒꯤꯔ ꯀꯣ ꯍꯥꯏꯔꯒ ꯃꯥꯁꯨ ꯅꯤꯡꯁꯤꯡꯗꯕ ꯑꯗꯨꯒ ꯅꯦꯛꯁ ꯇꯥꯏꯝ ꯊꯣꯛꯄ ꯀꯥꯟꯗ ꯁꯨꯃꯥꯏꯅ ꯍꯥꯏꯕꯤꯕꯒꯤꯔꯥ ꯈꯪꯗꯦꯅ ꯑꯩꯅ ꯑ ꯑꯗꯨ ꯃꯥꯏꯅ ꯍꯥꯏꯕꯤꯕꯒꯤꯅ ꯗ ꯈꯗ ꯂꯩꯕ ꯃꯤꯗꯤꯌꯥ ꯃꯤꯗꯤꯌꯥꯗ‌ꯦꯀꫭ ꯆꯦꯡ ꯈꯟꯅꯤꯀꯣꯟꯅ ꯑꯩꯕꯨ ꯐꯥꯒꯤ ꯇꯥꯕ ꯍꯧꯔꯦꯕꯃ
ꯑꯝ ꯑꯗꯨꯒꯤ ꯅꯪ ꯇꯦꯟꯁꯟ ꯇꯧꯔꯒ ꯂꯩꯕꯗꯣ ꯀꯔꯤꯒꯤꯔꯣ ꯍꯥꯏꯒꯗꯕꯅꯤꯅ ꯅꯪ ꯁꯨ
ꯎꯝ ꯑꯩꯏꯅ ꯌꯥꯔꯦ ꯌꯥꯔꯦ ꯑꯗꯨꯒꯨꯝꯕꯒꯤ ꯋꯥꯔꯤꯗ ꯁꯥꯎꯅꯤꯡꯕ꯭ꯔꯣ ꯑꯩ ꯁꯨꯃꯥꯏꯅ ꯍꯥꯏꯕꯤꯕ
ꯎꯝ
ꯅꫭꯛꯂꯒ ꯂꯩꯌꯦ ꯃꯥꯁꯨ ꯑꯉꯥꯡ ꯃꯆꯥꯗꯒꯤ ꯍꯦꯟꯂꯦ
ꯑꯁ‌ꯦꯡꯕ
ꯁ‌ꯦꯡꯅ ꯑꯩꯕꯨ ꯑꯃꯨꯛꯀ ꯅꯨꯡꯁꯤꯈꯔꯅ ꯑꯗꯨ ꯅꯨꯄꯥꯕꯨ ꯍꯥꯏꯌꯦ ꯑꯩꯅ ꯑꯩ
ꯎꯝ ꯌꯥꯔꯦ ꯌꯥꯔꯦ
ꯌꯥꯔꯦ ꯌꯥꯔꯦ ꯅꯣꯏꯒꯨꯝꯕ ꯃꯤ ꯅꯠꯇꯦ ꯑꯈꯣꯏꯗꯤꯅ ꯁꯨꯃꯥꯏꯅ ꯍꯥꯏꯕꯤꯕ
ꯎꯝ ꯄꯩꯁꯥ ꯂꯥꯛꯑꯦ ꯍꯥꯏꯅ ꯄꯪꯪꯅꯨꯡ ꯅꯨꯡꯁꯤꯔꯒ ꯃꯥ ꯑꯈꯣꯏꯕꯨ ꯅꯨꯡꯁꯤꯕꯤꯗ꯭ꯔꯗꯤ ꯀꯔꯤ ꯇꯧꯒꯦꯔꯣ ꯄꯩꯁꯥꯅ ꯅꯨꯡꯉꯥꯏꯍꯟꯕꯁꯨ ꯉꯝꯕ ꯅ ꯀꯅꯥ
ꯀꯟꯅꯗ ꯍꯥꯏꯥꯏꯗꯤꯦ ꯄꯥꯝꯃꯦ ꯈꯣꯠꯂꯦ ꯍꯥꯏꯔ ꯅꯍꯥꯟꯂꯒꯦ ꯅꯨꯡꯁꯤ ꯍꯥꯏꯔꯤꯅ ꯁꯨ
ꯃꯂꯝꯕꯨ ꯀꯨꯏꯅ ꯅꯨꯡꯁꯤꯈ꯭ꯔꯗꯤ ꯅꯪꯁꯨ ꯉꯟꯅ ꯌꯨꯝ ꯄꯥꯟꯒꯗꯧꯕ ꯃꯥꯜꯂꯦꯍꯦ
ꯑꯁ ꯑꯗꯨꯒꯤꯅꯤꯅꯦ ꯇꯥꯜꯂꯤꯁꯦ ꯑꯗꯨ ꯇꯪꯅꯦ ꯑꯩꯅ ꯇꯃꯁꯦ ꯑꯗꯨ ꯑꯩꯗꯤ ꯑꯗꯨꯒꯤꯅꯦ ꯑꯩꯅ ꯇꯥꯜꯂꯤꯁꯦ ꯑꯇꯣꯞꯄꯒꯤ ꯇꯥꯟꯕ ꯂꯩꯇꯦ
ꯎꯝ
ꯑꯗꯨꯗꯤ ꯀꯣ ꯃꯥꯅ ꯆꯠꯁꯦ ꯍꯥꯏꯗꯩꯗꯤ ꯆꯍꯤ ꯑꯅꯤ ꯑꯍꯨꯝꯒꯨꯝꯕ ꯑꯃꯇꯒꯤ ꯌꯨꯝ ꯄꯥꯛꯅꯤ ꯅꯠꯇ꯭ꯔꯗꯤ ꯑꯩꯗꯤ ꯄꯥꯜꯂꯣꯏ
ꯎꯝ
ꯇꯂꯦꯈꯣꯏꯁꯨ ꯄꯜꯛ ꯀꯔꯤ ꯇꯎꯅꯤ
ꯍꯧꯖꯤꯛꯇꯤ ꯉꯜꯂꯤꯌꯦ ꯌꯥ ꯄꯥꯝꯃꯨꯑꯦ ꯂꯩꯁꯥ ꯍꯦꯛ ꯊꯣꯛꯂꯛꯑꯒ
ꯃꯥꯅ ꯁꯨꯃꯥꯟꯅꯍꯦ ꯍꯥꯏꯕꯒꯤ ꯑꯩꯅ ꯑꯩꯕꯨ ꯑꯩꯅ ꯁꯨꯃꯥꯟꯅꯍꯦꯛ ꯍꯥꯏꯕꯒꯤ ꯌꯥꯔꯦ ꯂꯩꯁꯥꯕꯤ ꯑꯣꯏꯈ꯭ꯔꯦ ꯌꯨꯝ ꯌꯨꯝ ꯄꯥꯜꯂꯁꯨ ꯅꯪꯅ ꯇꯧꯅꯤꯡꯕ ꯇꯧꯔ ꯇꯧꯑꯣ ꯍꯥꯏꯌꯦꯕꯨ
ꯎꯝ ꯌꯨꯝ ꯄꯥꯟ ꯈꯔꯗ ꯌꯨꯝ ꯄꯥꯟ ꯈꯔꯗ ꯀꯅꯥꯅ ꯃꯁꯥ ꯃꯁꯥꯅ ꯇꯧꯅꯤꯡꯕꯗꯣ ꯀꯅꯥ ꯇꯧꯕ ꯉꯝꯕꯤꯔꯣ
ꯃꯥꯅꯦ ꯑ
ꯃꯥꯁꯨ ꯃꯥꯁꯨ ꯈꯥꯡꯅꯒꯂ ꯖꯗꯅ
ꯃꯥꯅꯦ ꯁꯦꯝꯅ ꯅ ꯂꯥꯎꯎꯈ꯭ꯔꯣ ꯂꯥꯎꯈ꯭ꯔꯣ ꯄꯥꯏꯕ ꯂꯥꯎꯈ꯭ꯔꯣ ꯍꯥꯏꯔꯦꯒ ꯌꯥꯗꯅꯦ ꯃꯥ ꯃ ꯍꯅ ꯌꯥꯗꯦꯅꯦ ꯌꯥꯌꯥꯔ ꯂꯩꯦꯅꯦ
ꯑꯗꯣ ꯅꯍꯥꯟ ꯈꯣꯕꯅꯤ ꯑꯃꯨꯛꯀ ꯂꯥꯟ ꯂꯩꯕꯒꯤ ꯍꯧꯖꯤꯛꯀꯥꯟꯗꯤ ꯂꯥꯟ ꯂꯩꯔ ꯀꯥꯟꯁꯤꯗ ꯌꯨꯝ ꯄꯥꯝꯕ ꯌꯥꯗꯦ ꯁꯨꯃꯥꯏꯅ ꯍꯥꯏꯔꯛꯄ ꯁꯤꯨꯝꯅ ꯂꯧꯈ꯭ꯔꯣ ꯍꯥꯏꯒꯤ ꯇꯣꯛꯅꯤꯡꯉꯦ ꯍꯥꯏꯗꯤ ꯑꯗ ꯍꯥꯟꯗꯤ ꯈꯣꯝꯔꯒ ꯃꯁꯥꯅ ꯌꯥꯗꯕꯅ ꯎꯄꯥ ꯂꯩꯇꯦ ꯍꯥꯏ
ꯎꯝ
ꯐꯥꯔꯒ ꯂꯧꯈ꯭ꯔꯣꯔ ꯐꯥꯔꯨꯔꯒ ꯇꯧꯕꯗꯤ ꯄꯥꯝꯗꯤ ꯇꯧꯔꯣꯏ ꯑꯩꯗꯤ ꯁꯁꯨꯃꯥꯏꯅ
ꯑꯁꯅꯤꯕꯗꯤ ꯌꯥꯝ ꯐꯩꯗ
ꯍꯣꯏ ꯇ
ꯑ ꯑꯩꯈꯣꯏ ꯑꯅꯤꯗꯤ ꯁꯃꯥꯟꯅꯔ ꯁꯨꯡ ꯎꯁꯨ ꯎꯅꯗꯦꯕꯅꯤꯗꯤ
ꯎꯅꯗ꯭ꯔꯁꯨ ꯑꯗꯨꯝ ꯅꯨꯡꯁꯤꯅꯔꯒ ꯂꯩꯕ ꯑꯗꯨꯒ ꯑꯃꯨꯛ ꯑꯗꯨꯝꯃꯨꯛ ꯐꯕ ꯂꯩꯇ꯭ꯔꯦ ꯍꯥꯏꯕ
ꯍꯣꯏ ꯃꯤ ꯈꯔ ꯅꯨꯄꯥ ꯃꯤ ꯅꯨꯄꯥ ꯈꯔꯅꯗꯤ ꯉꯧꯁꯤꯟꯅꯔꯒ ꯁꯨꯃꯥꯏꯅ ꯇꯧꯔꯁꯦ ꯅꯨꯡꯗꯥꯡ ꯁꯨꯃꯥꯏꯅ ꯇꯧꯔꯛꯈ꯭ꯔꯅꯤ ꯃ ꯑꯗꯨꯃꯥꯏꯟ ꯇ ꯍꯧꯂ ꯑꯗꯨ ꯇꯁꯦꯡꯅ ꯍꯥꯏꯕꯗꯣ ꯀꯣ
ꯎꯝ
ꯦ ꯅꯨꯡꯗꯥꯡꯈ ꯅꯨꯡꯊꯤꯟ ꯏꯝꯐꯥꯜ ꯂꯥꯛ ꯠꯇ ꯀꯁꯦ
ꯆꯝꯕꯁꯦ ꯌꯥꯝ ꯆꯃꯟꯈ꯭ꯔꯦ ꯃꯥꯗꯤ
ꯑꯝ
ꯑꯗꯨ ꯑꯣꯏꯕꯅꯦ ꯑꯩꯁꯨ ꯑꯗꯨꯝ ꯆꯥꯃ ꯍꯧꯈ꯭ꯔꯦꯕ ꯑꯩ ꯋꯥ
ꯑꯝ ꯍ
ꯑꯗꯨ ꯑꯩꯗꯤ ꯃꯥꯕꯨ ꯇꯧꯗ꯭ꯔꯁꯨ ꯃꯤ ꯑꯇꯣꯞꯄꯕꯨ ꯀꯣꯜ ꯇꯧꯅꯤꯡꯕ ꯈꯣꯝꯅꯤꯡꯕ ꯂꯩꯇꯦ ꯑꯩꯒꯤ ꯋꯥꯈꯜꯗꯤ ꯏꯟꯇ꯭ꯔꯦꯁ ꯂꯥꯏ ꯕꯥ ꯏꯗꯤ
ꯑꯗꯨꯣꯅꯦ
ꯅꯣꯏꯕꯨ ꯈꯨꯝꯃꯦ ꯑꯗꯨ ꯅꯠꯇ꯭ꯔꯗꯤ ꯑꯩꯗꯤ ꯃꯤ ꯀꯅꯥꯕꯨꯁꯨ ꯈꯨꯝꯗꯦꯗ
ꯈꯨꯝꯅꯤꯡꯗꯦ ꯑꯩꯁꯨ ꯇꯜꯂꯦ ꯑꯗꯨꯒꯨꯝꯕꯗꯣ
ꯀꯜꯂ ꯑꯦꯁꯤꯡ ꯅꯦ ꯑꯩꯗꯤ ꯑꯁ ꯒꯤ ꯂꯩꯇꯦ
ꯑꯃꯕꯨ ꯂꯥꯛꯑꯁꯨ ꯃꯥꯕꯨ ꯂꯥꯛꯑꯁꯨ ꯑꯗꯨꯝ ꯈꯨꯝꯅꯤꯡꯖꯕꯅꯤ
ꯍꫭꯏ ꯍꯣꯏ ꯃꯤꯅ ꯈꯔꯅ ꯑꯗꯨꯝ ꯈꯪꯍꯥꯎꯅꯕ ꯀꯣ ꯆꯕ ꯀ꯭ꯔꯤ ꯂꯩꯕ꯭ꯔꯥ ꯑꯗꯨꯝ ꯃꯔꯛ ꯃꯔꯛꯇꯤ ꯄꯥꯈꯠꯂꯦ ꯑꯗꯨ ꯅꯠꯇ꯭ꯔꯗꯤ ꯄꯥꯈꯠꯇꯦꯗ ꯀꯗꯥꯥꯏꯗꯒꯤ ꯇꯜꯂꯦ ꯑꯗꯨ ꯑꯩꯈꯣꯏꯅꯁꯨ ꯀꯣ ꯔꯤꯁ ꯑꯩꯈꯣꯏꯅꯁꯨ ꯇꯧꯗꯕꯒꯤ ꯃꯤꯅꯁꯨ ꯇꯧꯔ ꯎ ꯑꯩ ꯇꯔꯣ ꯂꯥꯏꯗꯤ ꯃꯤ ꯇꯧꯔꯛꯈ꯭ꯔꯅꯤ ꯑꯩꯈꯣꯏ ꯁꯨꯃꯥꯏꯅ ꯇꯧꯗꯕꯗꯤ ꯇꯧꯔꯛꯇꯦꯕ ꯑꯩꯈꯣꯏꯕꯨꯁꯨ ꯃꯤ ꯂꯥꯏꯇꯕ
ꯑꯗꯨꯕꯨꯀꯣ ꯑꯩꯗꯤꯀꯣ ꯂꯧꯅꯤꯡ ꯃꯈꯣꯏꯕꯨꯁꯨ ꯑꯩꯗꯤ ꯄꯥꯛ ꯀ꯭ꯂꯣꯁ ꯆꯥꯅꯤꯡꯗꯕ ꯃꯣꯏꯗꯤ ꯑꯩꯈꯣꯏ ꯊꯕꯛ ꯂꯩ ꯀꯥꯟꯗꯤ ꯇꯨꯝ ꯃꯔ ꯃꯔꯛꯇ ꯅꯍꯥꯟꯒꯨꯝꯕ ꯅꯍꯥꯟ ꯑꯗꯨꯩꯅ ꯀꯣꯏꯒꯃ ꯂ ꯂꯧꯥꯎꯗꯤ ꯆꯠꯃꯤꯅꯍꯕꯕꯨ ꯀꯣꯏꯕꯅꯤ ꯑꯩ ꯑꯣꯐ ꯂꯩꯕ ꯑꯗꯨꯒꯨꯝꯕ ꯊꯕꯕꯨꯗꯤꯦ ꯑꯗꯨꯝ ꯑꯗꯨ ꯑꯗꯨ ꯅꯨꯃꯤꯠꯇꯗꯤ ꯆꯠꯃꯤꯟꯅꯩ ꯑꯗꯨꯗꯗꯤ ꯑꯩꯗꯤ ꯅꯪꯕꯨ ꯅꯍꯥꯟ ꯌ ꯊꯥꯔꯒ ꯁꯨꯃꯥꯏꯅ ꯇꯧꯋꯦ ꯍꯥꯏꯅ ꯑꯗꯨꯗꯒꯤ ꯑꯩꯗꯤ ꯌꯥꯝ ꯇꯥꯟꯈ꯭ꯔꯕꯀꯣ
ꯑꯩꯁꯨ ꯑꯗꯨꯗꯒꯤ ꯏꯃꯕꯨꯣꯏ ꯀꯌꯥ ꯆꯪꯗ꯭ꯔꯕꯅꯦ ꯆꯠꯂꯦ
ꯔꯤ ꯍꯥꯏꯗꯣꯛ ꯦꯗ ꯑꯩꯕꯨꯗꯤ ꯑꯗꯣ ꯑꯩꯗꯤ ꯑꯃꯨ ꯇꯥꯟꯈꯕ
ꯍꯣꯏ ꯉꯥꯎꯕꯒꯤꯅꯦ ꯈꯪꯗꯕꯒꯤ ꯑꯣꯏꯔꯒꯅꯦ ꯑꯗꯨꯝ ꯃꯇꯔ ꯃꯤꯗꯤ ꯀꯩꯅꯣ ꯇꯧꯔꯝꯃꯣꯏ ꯑꯗꯨꯕꯨ ꯀꯤꯕꯦ ꯃꯤ ꯑꯇꯣꯞꯄ ꯑꯣꯏꯈ꯭ꯔꯗꯤ ꯑꯩꯁꯨ ꯑꯗꯨꯒꯤ ꯃꯇꯝꯗ ꯀꯩꯅꯣ ꯇꯧꯈ꯭ꯔꯅꯦꯕ
ꯎꯝ
ꯗꯥꯥꯟꯅ ꯈꯥꯡꯒꯦꯔꯣ
ꯃꯥꯅꯦ ꯍꯣꯏ ꯑꯁ
ꯑꯁꯄꯥꯁꯤ ꯅ ꯑ ꯑꯅꯤ ꯋꯥꯟ ꯂ
ꯎꯝ ꯎꯝ
ꯍꯦꯜꯄ ꯑꯣ ꯔ ꯗꯋꯦꯟꯤ ꯋꯥꯟ ꯇ꯭ꯋꯦꯟꯇꯤ ꯑꯦ ꯗꯦꯠ ꯋꯥ ꯀꯔ ꯗꯦꯠ ꯐꯤꯇꯤ ꯀꯅꯤꯁꯤ
ꯅꯪꯒꯣ ꯅꯨꯡꯁꯤꯕ ꯋꯥꯍꯤ ꯁꯤꯕ
ꯇꯨ ꯇ꯭ꯋꯦꯟꯇꯤ ꯇꯨ ꯇ꯭ꯋꯦꯟꯇꯤ
ꯎꯝ
ꯐꯔꯤꯁꯤ ꯎꯝ ꯑꯣ ꯎ ꯊꯦꯡꯀꯤ ꯌꯌꯨ ꯑ ꯁꯨ ꯀꯣ ꯑꯩ ꯀꯗ ꯃꯥꯃꯅ
ꯎꯝ
ꯑꯗ
ꯇ
ꯁꯤꯛꯁ ꯍꯩꯌꯥ ꯇꯥꯕꯔꯣ
ꯇꯥꯏꯌꯦ
ꯀꯔꯤ ꯇꯧꯔꯒ ꯂꯩꯕ꯭ꯔꯣ
ꯁ ꯇꯧꯗꯦ ꯐꯃꯨꯡꯗ ꯍꯤꯞꯄꯔ ꯂꯩꯌꯦ ꯑꯗꯣ ꯑꯩꯕꯨꯗꯤ ꯐꯠꯇꯕꯗꯤ ꯇꯧꯗꯦꯗ ꯋꯥꯒꯨꯝꯕꯁꯨ ꯁꯨꯃꯥꯏꯅ ꯇꯧꯅꯤꯡꯕ ꯂꯩꯇꯦꯗ ꯈꯪ ꯑꯗꯨꯕꯨ ꯑꯣꯏꯔꯁꯨ ꯁꯨꯃꯥꯏꯅ ꯇꯧꯕꯤꯕ ꯌꯥ ꯍꯥꯏꯕꯒꯤ ꯑꯩꯒꯤ ꯑꯩꯒꯤ ꯋꯥꯈꯟꯗ ꯁꯨꯝ ꯀꯩꯅꯣ ꯇꯧꯕ ꯂꯩꯌꯦꯕ
ꯍꯣꯏ ꯆꯪꯗꯕꯗꯣ ꯎꯝ
ꯍꯣꯏ ꯃꯤꯅ ꯁꯨꯃꯥꯏꯅ ꯇꯧꯕꯤꯌꯣ ꯈꯣꯠꯂꯣ ꯍꯥꯏꯗꯣ ꯑꯩꯈꯣꯏ ꯁꯨꯝ ꯍꯥꯏꯕꯗꯤ ꯅꯨꯡꯉꯥꯏꯇꯦꯅ ꯑꯗꯨꯒꯤ ꯁꯨꯝ ꯑꯁꯨꯃꯥꯏꯅ ꯇꯤꯟꯅꯔꯁꯨ ꯑꯩꯈꯣꯏ ꯂꯩꯗ ꯑꯩꯈꯣꯏꯅ ꯎꯝ ꯀꯔꯤ ꯍꯥꯏꯁꯤꯔ ꯌꯥꯝꯅ ꯆꯝꯅ ꯑꯗꯨꯝ ꯀꯩꯅꯣ ꯇꯧꯔꯒ ꯃꯤ ꯐꯔ ꯂꯩꯔꯗꯤ ꯀꯔꯤꯝ ꯇꯧꯕ ꯉꯝꯃꯣꯏꯗ ꯃꯤꯒꯤ ꯃꯈꯥ ꯄꯣꯜꯂꯦ ꯇꯔ ꯑꯁꯦꯡꯕ ꯍꯥꯏꯕꯗ
ꯀꯤꯃꯟꯕꯒꯤ ꯑꯩꯁꯨ ꯎꯝ ꯑꯗꯨꯝ ꯃꯖꯦꯄꯨ ꯑꯗꯨꯝ ꯀꯣꯜ ꯇꯧꯔꯒ ꯚꯤꯗꯤꯑꯣ ꯀꯣꯜ ꯇꯧꯕꯅꯤ ꯑꯗꯨ ꯑꯗꯨ ꯅꯨꯃꯤꯠꯇꯣ ꯅꯪ ꯕꯤꯗꯤꯑꯣ ꯀꯣꯜ ꯇꯧꯔꯛꯑꯕꯅꯤꯅ ꯃꯥꯁꯨ ꯑꯗꯨꯝ ꯎꯕꯅꯦꯕ
ꯎꯝ
ꯑꯗꯨꯒꯤ ꯃꯦꯁꯦꯁꯁꯨ ꯑꯩꯕꯨ ꯁꯥꯎꯕ ꯇꯥꯕꯔꯣ
ꯇꯥꯏꯌꯦ
ꯊꯝꯃꯦ ꯅꯪ ꯑꯃꯨꯛ ꯀꯣꯜ ꯇꯧꯔꯛꯑꯣ
ꯌꯥꯔꯒꯦꯔꯣ
ꯎꯝ
ꯎꯝ ꯎꯝ